ꯍꯜꯂꯣ
ꯇꯥꯕ꯭ꯔꯣ
ꯇꯥꯏꯌꯦ ꯇꯥꯏ
ꯑꯁ ꯌꯥꯗ꯭ꯔꯦꯍꯦ ꯍꯜꯂꯣ ꯍꯜꯂꯣ
ꯇꯥꯕ꯭ꯔꯣ
ꯆꯥꯛ ꯆꯥꯔꯕꯣ ꯏꯃꯥꯟꯅꯕꯤ
ꯆꯥꯔꯦ ꯇꯥꯔꯕꯣ ꯐꯖꯟꯅ
ꯆꯥꯛꯆꯥꯔ ꯕꯣ
ꯇꯥꯕꯔꯣ
ꯇꯥꯏꯌꯦ ꯇꯥꯏꯌꯦ ꯇꯥꯏꯌꯦ ꯑꯦ ꯇꯥꯏꯔꯦ ꯇꯥꯏ